ꯁꯤ ꯁꯤ ꯑꯗꯨ ꯑꯗꯨꯝ ꯑꯗꯨꯝ ꯌꯥꯏꯌꯦꯉꯣ ꯑꯩꯅ ꯍꯧꯖꯤꯛ ꯑꯗꯨꯝ ꯍꯥꯏꯗꯤ ꯂꯣꯛ ꯊꯝꯖꯜꯂꯀꯥꯟꯗ ꯅꯪ ꯇꯧꯔꯛꯄꯗꯣ
ꯑꯥ
ꯑꯗꯨꯝ ꯂꯥꯛꯑꯦ ꯌꯥ
ꯑꯣ
ꯑꯣꯟꯂꯥꯏꯟꯕꯨ ꯂꯩꯗꯤ
ꯑꯣ ꯑꯩꯈꯣꯏꯒꯤꯅꯦ
ꯑ
ꯑꯩꯈꯣꯏꯒꯤꯅꯦ ꯃꯥꯆꯧꯕꯤ ꯑꯣꯏꯒꯤꯅꯦ
ꯍꯥ
ꯄꯣꯠꯆꯩ ꯈꯔ ꯇꯥꯏꯌꯦꯕ ꯏꯟꯖꯥꯡ ꯅꯥꯄꯤ
ꯑꯥ
ꯑꯗꯣ ꯃꯣꯏꯒꯤꯁꯦ ꯈꯔ ꯃꯤ ꯀꯅ ꯈꯔ ꯁꯦꯝꯕꯤꯕ ꯁꯥꯕꯤꯕꯗꯤ ꯆꯪꯉꯦꯕꯀꯣ ꯀꯩꯅꯣ ꯈꯣꯡꯗ꯭ꯔꯨꯝꯅꯦ ꯑꯗꯨꯒ ꯁꯦꯕꯣꯠꯅꯦ ꯊꯕ ꯄꯕꯤꯅꯦ
ꯎꯝ
ꯃꯥꯏꯔꯦꯅꯦꯦ ꯑꯗꯨꯒ ꯇꯔꯨꯛ ꯄꯨꯨꯖꯅꯦ
ꯑꯥ
ꯈꯥꯃꯅꯦ ꯆꯨꯖꯥꯛꯅꯦ
ꯑꯥ ꯑꯥ
ꯑꯥ ꯍꯋꯥꯏ ꯆꯝ ꯍꯋꯥꯏꯗꯣ
ꯑꯗꯨꯗꯤ ꯑꯁ ꯏꯟꯁꯥꯡꯗꯤ ꯂꯩꯗꯅꯔꯝꯃꯔꯣꯏ ꯕꯖꯥꯔꯗꯒꯤ
ꯑꯗꯨ ꯃꯣꯏꯗꯤ ꯏꯟꯁꯥꯡꯗꯣ ꯂꯩꯗꯦꯕꯀꯣ ꯑꯗꯨꯒ ꯀꯩꯅꯣꯒꯨꯝꯕ ꯑꯩꯈꯣꯏꯒꯤ ꯍꯥꯔ ꯀꯦꯃꯤꯀꯦꯜꯗꯨꯁꯨ ꯍꯥꯞꯇꯦꯕ
ꯑꯥ ꯑꯗꯨ ꯐꯔꯤꯅꯤ
ꯑꯗꯨꯗꯣ ꯀꯃꯥꯏꯅ ꯇꯧ ꯍꯥꯏꯔꯒꯅꯦ ꯈꯣꯡꯗ꯭ꯔꯨꯝꯁꯦ ꯍꯦꯛꯇꯅꯦ ꯃꯩꯌꯥꯝ ꯄꯥꯜ ꯃꯣꯏꯅꯅꯦ ꯍꯦꯛꯑꯒ ꯆꯥꯕꯗ ꯌꯥꯡꯈꯩꯃꯨꯛ ꯁꯨꯔꯦꯌꯦ ꯈꯣꯡꯗꯔꯨꯝꯁꯦ ꯑꯩꯈꯣꯏꯗꯁꯨ ꯄꯤꯔꯛꯑꯦꯕꯀꯣ ꯑꯗꯣ ꯈꯣꯡꯗ꯭ꯔꯨꯝꯁꯦ ꯀꯃꯥꯏꯅ ꯇꯧꯒꯦ ꯍꯥꯏꯔꯒꯅꯦ ꯑꯩꯈꯣꯏꯒꯤ ꯂꯩ ꯁꯥꯠꯂ ꯈꯣꯡꯗ꯭ꯔꯨꯝꯁꯦ ꯂꯩ ꯁꯥꯠꯂꯒ ꯑꯗꯨꯗꯒꯤ ꯃꯍꯩ ꯄꯥꯟꯕꯁꯤꯡꯗꯨꯅ ꯃꯍꯩ ꯑꯣꯠꯂꯅꯤ ꯃꯍꯩ ꯄꯥꯟꯗꯕ ꯂꯩꯁꯨ ꯂꯤꯗꯅ ꯑꯗꯨ ꯂꯩ ꯁꯥꯠꯄꯗꯨꯗꯅꯦ ꯍꯧꯖꯤꯛꯀꯤ ꯃꯍꯩ ꯄꯥꯜꯂꯤꯕ ꯃꯍꯩ ꯄꯥꯜꯂꯤꯕ ꯂꯩ ꯁꯥꯠꯂꯛꯄ ꯃꯇꯝꯁꯤꯗ ꯃꯍꯩ ꯄꯥꯟꯗꯕꯁꯤꯅ ꯂꯥꯕꯅꯦ ꯍꯥꯏꯌꯦꯕ ꯑꯗꯨꯒ ꯃꯍꯩ ꯄꯥꯟꯕꯁꯤꯅ ꯑꯃꯣꯝꯅꯤꯌꯦ ꯑꯗꯨ ꯃꯥꯒꯤ ꯍꯧꯖꯤꯛꯀꯤ ꯃꯍꯩ ꯄꯥꯟꯗꯕ ꯂꯩꯗꯨꯒꯤ ꯂꯥꯏꯔꯤꯛꯇꯣ ꯂꯧꯔꯒ ꯃꯍꯩ ꯄꯥꯟꯕ ꯂꯩꯗꯨꯗ ꯁꯨꯃꯥꯏꯅ ꯈꯤꯛ ꯈꯤ ꯈꯤꯛꯆꯟꯕꯤꯗ꯭ꯔꯗꯤꯅꯦ ꯑꯣꯏꯗꯕ ꯈꯣꯡꯗꯣꯝꯁꯦ ꯀꯩꯒꯨꯝꯕ ꯇꯝꯃꯁꯨꯅꯦ ꯈꯔ ꯁꯥꯠꯂꯒ ꯑꯗꯨꯝ ꯄꯣꯝꯈꯤꯕ ꯑꯗꯨꯃꯥꯏꯅꯗꯤ ꯇꯧꯋꯦ ꯈꯣꯡꯗꯔꯨꯝꯗꯣ ꯑꯗꯨꯒꯤ ꯃꯥꯆꯧꯕꯤꯅꯅꯦ ꯅꯨꯃꯤꯗꯥꯡ ꯋꯥꯏꯔꯝ ꯅꯨꯃꯤꯗꯥꯡ ꯋꯥꯏꯔꯝꯁꯦ ꯁꯦꯝꯕꯤꯕ ꯍꯥꯏꯇꯥꯔꯦ ꯂꯩ ꯁꯥꯠꯄ ꯂꯩꯗꯣ ꯃꯍꯩ ꯄꯥꯟꯕ ꯑꯗꯨꯗ ꯂꯥꯕꯒꯤꯗꯨ ꯂꯩꯔꯤꯛ ꯈꯤꯛ ꯈꯤꯛ ꯆꯜꯂꯅꯤꯗꯅ ꯑꯗꯨ ꯑꯣꯏꯔꯗꯤ ꯅꯪ ꯈꯣꯡ ꯑꯣꯏꯔꯦ ꯑꯗꯨ ꯃꯌꯥꯝ ꯄꯥꯜꯂꯦ ꯍꯦꯛ ꯁꯦꯝꯕꯤ ꯠꯇ꯭ꯔꯕ ꯂꯩ ꯁꯥꯠꯂꯁꯨ ꯑꯗꯨꯨꯅꯦ ꯃꯍꯩ ꯄꯥꯟꯕꯒꯤ ꯂꯩ ꯁꯥꯠꯂꯥꯁꯨꯅꯦ ꯂꯣꯏ ꯄꯨꯝꯃꯦ ꯃꯍꯩ ꯑꯝꯇ ꯑꯣꯏꯕ ꯉꯝꯗꯦ ꯑꯗꯨꯃꯥꯏꯅ ꯇꯧꯋꯦ ꯑꯗꯨꯒꯤ ꯏꯃꯥꯆꯧꯕꯤꯅ ꯑꯁ ꯈꯣꯡꯗꯔꯨꯝꯁꯦ ꯆꯥꯃꯟꯈ꯭ꯔꯦ ꯑꯗꯨꯅ ꯑꯣꯛꯑꯦ ꯑꯗꯨꯅ ꯁꯦꯝꯃꯔꯣꯏꯁꯤꯔꯥ ꯈꯪꯗꯦ ꯑꯩ ꯅꯨꯡꯗꯥꯡꯋꯥꯏꯔꯝꯗ ꯁꯦꯝꯕꯗꯣ
ꯌꯨꯝꯗ ꯌꯨꯝꯗ ꯊꯥꯖꯕꯁꯦ ꯑꯗꯨꯃꯥꯏꯅ ꯌꯨꯝꯗ ꯊꯥꯖꯔꯒ ꯆꯥꯖꯥꯕꯁꯦ ꯍꯧꯖꯤꯛꯀꯥꯟ ꯃꯇꯝꯗꯗꯤꯀꯣ ꯑꯗꯨ ꯌꯥꯝ ꯐꯩꯑꯦꯕ ꯍꯥꯏꯗꯤ ꯕꯖꯥꯔꯗ ꯌꯣꯜꯂꯤꯁꯤꯡꯁꯦ ꯁꯤꯗꯤ ꯂꯣꯏꯅ ꯍꯤꯗꯤꯛ ꯍꯥꯞꯄꯅꯤꯅꯥ ꯏꯁꯥꯗ ꯌꯥꯝꯅ ꯁꯣꯛꯄ ꯑꯃꯃ ꯇꯧꯕ ꯂꯥꯏꯅꯥ ꯇꯤꯟꯅꯥ ꯃꯌꯥꯝ ꯁꯟꯇꯣꯏꯗꯅꯀꯣ ꯑꯗꯨꯅ ꯃꯣꯏ ꯍꯤꯡꯒꯣꯜ ꯂꯩꯕꯅꯤꯅ ꯍꯤꯡꯒꯣꯜꯗꯥ ꯑꯗꯨꯃꯥꯏꯅ ꯐꯖꯅ ꯀꯣꯏꯔꯒ ꯃꯣꯏ ꯇꯧꯖꯥꯔꯤꯗꯣ ꯑꯗꯨ ꯌꯥꯝ ꯐꯔꯅꯦ
ꯑꯗꯨꯗꯣ ꯐꯩꯌꯦ ꯑꯗꯨꯒꯅꯦ ꯁꯦꯕꯣꯠꯇꯨꯁꯨꯅꯦ
ꯑ
ꯃꯌꯥꯝ ꯄꯥꯜꯂꯦ ꯑꯗꯨꯒ ꯃꯥꯒꯤ ꯕꯦꯔꯥꯏꯇꯤ ꯃꯈꯜꯗꯨꯅꯅꯦ
ꯑꯥ
ꯑꯃꯥ ꯑ ꯑꯁꯪꯕꯗ ꯃꯨꯁꯟ ꯕꯗꯨ ꯃꯨꯁꯟ ꯃꯨꯁꯟ ꯃꯨꯔꯞ ꯇꯧꯕ ꯑꯃ ꯂꯩꯇ꯭ꯔꯥ ꯑꯗꯨꯗꯨꯅꯦꯕ
ꯑꯥ
ꯑꯗꯨ ꯑꯁ ꯀꯔꯤꯅꯣ ꯌꯥꯝ ꯄꯥꯜꯂꯦ ꯑꯗꯨ ꯑꯩꯅ ꯈꯟꯕꯗꯅꯦ ꯍꯧꯖꯤꯛꯀꯤ ꯄꯣꯠ ꯆꯩꯩ ꯏꯟꯖꯥꯡ ꯅꯥꯄꯤꯁꯦ ꯃꯈꯜꯁꯦ ꯑꯅꯤ ꯑꯅꯤ ꯑꯗꯨꯝ ꯂꯩꯇ꯭ꯔꯥ ꯍꯥꯏꯗꯤ ꯈꯔ ꯁꯪ ꯈꯔ ꯁꯪꯕ ꯑꯃꯅꯦ ꯈꯔ ꯃꯨꯁꯟꯕ ꯑꯃꯅꯦ ꯇꯧ ꯕ ꯑꯃ ꯂꯩ
ꯍꯣꯏ
ꯑꯗꯣ ꯃꯣꯏꯗ ꯄꯥꯜꯂꯤꯗꯨꯗꯤ ꯃꯨꯁꯟꯕꯗꯨꯅꯦꯕ ꯁꯦꯕꯣꯠꯇꯣ ꯑꯗꯨꯒ ꯑꯥ ꯊꯕꯤꯗꯣ ꯊꯕꯤꯗꯨꯁꯨꯅꯦ ꯃꯨꯁꯟ ꯨꯃꯨꯁꯟꯕꯗꯨꯅꯦꯕ ꯑꯗꯣ ꯊꯕꯤꯗꯨꯃꯗꯤ ꯃꯨꯁꯟꯕꯗꯨꯅ ꯌꯥꯝ ꯍꯦꯜꯂꯦ ꯍꯥꯎꯕ
ꯑꯥ ꯑꯗꯨ ꯍꯥꯎꯕꯅꯤ ꯍꯥꯎꯕꯅꯤ ꯑꯥ ꯊꯨꯝꯃꯦ ꯌꯥꯝꯅ ꯑꯗꯨ ꯑꯁꯪꯕꯗꯣ ꯌꯥꯝꯅ ꯊꯨꯝꯃꯦ ꯑꯁꯪꯕꯗ ꯃꯨꯁꯟꯕꯗ ꯑꯥ ꯊꯨꯝꯃꯦ ꯑꯗꯨ ꯌꯥꯝ
ꯈꯪꯗꯦ ꯑꯁꯪꯕꯅ ꯍꯦꯟꯅ ꯍꯥꯎꯕ ꯃꯥꯜꯂꯦ ꯁꯦꯕꯣꯠꯁꯨ ꯑꯩꯅ ꯈꯟꯕꯗ ꯈꯔ ꯃꯨꯁꯟꯕꯗꯣ ꯑꯁꯡꯕꯕꯨꯗꯤ ꯂꯣꯏ ꯁꯪꯉꯤ ꯉꯥꯛꯇꯅꯦꯕ ꯃꯨꯁꯟꯕꯗꯣ ꯁꯪꯕꯗ
ꯑꯗꯨꯝ ꯃꯨꯁꯟꯕꯗꯨ ꯆꯥꯗ꯭ꯔꯤꯅꯦ ꯑꯗꯨꯅ ꯈꯪꯉꯤꯅ ꯑꯁꯪꯕꯗꯨꯕꯨꯗꯤ ꯆꯥꯔꯦꯀꯣ ꯑꯗꯨꯝ ꯃꯨꯁꯟꯕꯗꯣ
ꯑꯗꯨ ꯃꯨꯁꯟꯕꯗꯣ ꯃꯣꯏꯇꯤ ꯃꯌꯥꯝ ꯄꯥꯜꯂꯦ ꯊꯕꯤꯗꯣ ꯄꯥꯝꯕꯤ ꯇꯔꯨꯛ ꯈꯛꯇꯅꯦꯕ ꯊꯥꯔꯤꯗꯣ
ꯆꯧꯋꯥꯏ ꯀꯔꯤ ꯀꯔꯥꯗꯤ ꯊꯥꯗꯔ꯭ꯕꯣ
ꯆꯥꯛꯋꯥꯏꯗꯣ ꯑꯩꯈꯣꯏꯃꯥꯅꯅꯦ ꯊꯥꯏꯌꯦꯕ ꯍꯟꯗꯛꯇꯤ ꯈꯔ ꯉꯟꯅ ꯊꯥ ꯑꯗꯨꯒꯉꯣ ꯅꯨꯡꯁꯥ ꯁꯥꯕꯁꯤꯗ ꯃꯥꯗꯤ ꯃꯌꯣꯟꯗꯣ ꯆꯣꯡꯉꯛꯑꯒ ꯅꯨꯡꯁꯥ ꯊꯥꯕꯗꯨꯗ ꯏꯁꯤꯡꯗꯣ ꯌꯥꯎ ꯑꯗꯨꯗꯨꯅꯅꯦ ꯂꯣꯏ ꯀꯪꯉ ꯂꯩꯔꯝꯃꯦ
ꯎꯝ
ꯂꯣꯏ ꯀꯪꯉ ꯂꯩꯔꯝꯃꯦ ꯗꯣ ꯀꯃꯥꯏ ꯇꯧꯗꯣꯏꯅꯣ ꯑꯃꯨꯛꯀ ꯍꯜꯂ ꯊꯥꯥꯁꯦꯅꯗꯤ ꯍꯥꯏꯅꯕꯅꯦꯕ
ꯎꯝ ꯑꯗꯣ ꯌꯥꯒꯤꯅꯤ ꯌꯥꯗꯤ ꯌꯥꯒꯤꯅꯤ ꯍꯧꯖꯤꯛ ꯇꯝꯁꯤ
ꯑ ꯇꯔꯨꯕꯨꯖꯥꯗꯣ ꯉꯍꯥꯟ ꯄꯥꯜꯍꯧꯗꯕꯅꯦꯕ ꯑꯗꯣ ꯍꯧꯖꯤꯛꯇꯤ ꯄꯥꯜꯂꯦ ꯇꯔꯕꯨꯖꯥꯗꯣ ꯀꯦ ꯖꯤ ꯃꯔꯤ ꯃꯉꯥ ꯇꯥꯕ ꯑꯆꯧꯕ ꯃꯔꯤ ꯃꯉꯥ ꯄꯥꯜꯂꯤ
ꯑꯁ ꯆꯥꯎꯋꯤꯍꯦ ꯑꯗꯨꯗꯤ
ꯆꯥꯎꯗꯔꯗꯨꯗꯤ
ꯀꯦꯖꯤ ꯃꯔꯤ ꯃꯉꯥ ꯇꯥꯕꯗ ꯏꯁ ꯐꯖꯅ ꯆꯥꯎꯔꯦ ꯍꯥꯏꯗꯤ ꯐꯖꯅ ꯍꯥꯎꯔꯅꯤ ꯌꯨꯝꯗꯒ ꯊꯥꯖꯕꯒ ꯑꯣꯏꯔꯦ ꯏꯁꯥꯗꯗꯤ ꯐꯖꯅ ꯐꯔꯅꯤ
ꯆꯦꯛꯈꯥꯏꯕ ꯉꯥꯏꯔꯒ ꯍꯦꯛꯑ ꯆꯥꯒꯗꯕꯅꯦ ꯍꯥꯏꯗꯤ ꯃꯨꯟꯕꯗꯣ ꯄꯨꯔꯥ ꯃꯁꯥꯒꯤ ꯃꯨꯟꯖꯔꯛ ꯄꯗꯣ ꯍꯥꯏꯗꯤ ꯑꯩꯈꯣꯏ ꯕꯖꯥꯔꯗꯩ ꯂꯩꯕꯒꯤꯗꯤ ꯃꯣꯏꯗꯣ ꯍꯦꯛꯇꯣꯛꯑꯒ ꯑꯗꯨꯝ ꯈꯔ ꯂꯩꯔꯒ ꯌꯥꯝ ꯄꯥꯛ ꯃꯨꯟꯕꯗꯨ ꯆꯦꯛꯈꯥꯏꯔꯀꯥꯟꯗꯗꯤ ꯍꯥꯏꯕ ꯄꯣꯠꯇꯤ ꯃꯤꯉꯣꯟꯗ ꯌꯣꯟꯅꯗꯕꯅꯤꯅ ꯈꯔ ꯃꯥꯡꯖꯧꯅꯅ ꯍꯦꯛꯏꯗꯅ ꯑꯗꯨꯅ ꯑꯗꯨꯃꯥꯏ ꯆꯦꯈꯥꯏ ꯍꯨꯜꯂꯒ ꯆꯥꯕ ꯌꯥꯅꯤ ꯍꯥꯏꯕ
ꯑꯗꯨꯝꯗꯤ ꯍꯥꯎꯔꯅꯤꯍꯦ ꯑꯁ ꯑꯗꯨ ꯂꯩꯍꯥꯎ ꯃꯁꯥꯒꯤꯁꯨ ꯐꯕ ꯑꯣꯏꯔꯕꯝꯃꯤꯅꯤꯅ ꯍꯥꯏꯗꯤ ꯍꯧꯖꯤꯛꯀꯥꯟꯒꯤ ꯎ ꯍꯥꯔ ꯅꯨꯡ ꯀꯔꯤ ꯀꯔꯥ ꯐꯔꯇꯤꯂꯥꯏꯖꯔꯒꯤ ꯄꯣꯠꯇꯨꯗꯤ ꯑꯝꯇ ꯍꯥꯞꯄꯝꯃꯔꯣꯏꯕ ꯃꯁꯥꯒꯤ ꯂꯩꯕꯥꯛ ꯇꯗꯒꯤ ꯊꯣꯛꯂꯛꯄꯥ ꯂꯩꯕꯗ ꯍꯥꯎꯗꯨ
ꯆꯥꯅꯕꯅꯦꯅ ꯈꯔ ꯊꯥꯕꯅꯤꯅ ꯑꯗꯨ ꯑꯗꯨꯒꯨꯝꯕꯗꯤ ꯇꯧꯎꯗꯦꯕ ꯑꯗꯣ ꯑꯩꯅ ꯉꯍꯥꯃꯨꯛ ꯅꯪꯉꯣꯟꯗ ꯆꯥꯔ ꯂꯧꯔꯛꯑꯣꯅ ꯍꯥꯏꯕꯗ ꯒꯣꯜꯗꯜ ꯕꯦꯔꯤ ꯍꯥꯏꯕꯗꯣ ꯈꯪꯕ꯭ꯔꯥ ꯑꯗꯨꯗꯣ ꯄꯥꯝꯕꯤ ꯃꯣꯏꯒꯤ ꯃꯔꯤ ꯃꯉꯥ ꯄꯥꯜꯍꯧꯋꯦ
ꯑꯥ
ꯃꯍꯩꯕꯨꯗꯤ ꯌꯥꯜꯍꯧꯗ꯭ꯔꯤ
ꯑꯥ ꯃꯇꯝ ꯂꯣꯏꯈꯔꯦ ꯃꯥꯒꯤ ꯃꯇꯝ ꯃꯥꯏꯗꯣ ꯃꯇꯝ ꯅꯥꯑꯦꯕ ꯑꯥ
ꯑꯗꯣ ꯑꯗꯨꯗꯣ ꯑꯩꯅ ꯄꯥꯜꯂꯀꯥꯟꯗ ꯃꯣꯏ ꯆꯥꯔꯖ ꯁꯦꯝꯅꯤ ꯍꯥꯏꯌꯦꯕꯀꯣ ꯑꯁ ꯑꯗꯣ ꯑꯩꯒꯤꯁꯨ ꯄꯤꯔꯛꯑꯣ ꯑꯩꯁꯨ ꯌꯥꯝ ꯄꯥꯝꯃꯦꯅ ꯍꯥꯏꯔꯝꯕꯅꯦ ꯄꯤꯔꯛꯀꯦꯅ ꯍꯥꯏꯍꯧꯕꯅꯦ
ꯑꯗꯨꯒꯅꯦ
ꯦ ꯇꯤꯠꯇꯁꯨ ꯂꯩꯕ꯭ꯔꯥ
ꯒꯣꯜꯗꯦꯜꯕꯦꯔꯤꯁꯦ ꯑꯩꯩꯅ ꯈꯟꯝꯕꯗ ꯑꯗꯨꯗꯤ ꯃꯥꯁꯦ ꯎ ꯚꯦꯔꯥꯏꯇꯤ ꯑꯃꯅꯤꯗꯤ ꯂꯩꯕ ꯃꯥꯜꯂꯦ ꯈꯔ ꯆꯥꯎꯕ ꯑꯗꯨꯒ ꯈꯔ ꯄꯤꯛꯇꯛ ꯇꯧꯕ ꯑꯃꯁꯨ ꯂꯩꯕ ꯃꯥꯜꯂꯦ
ꯎ
ꯤ ꯑꯆꯧꯕꯗꯨꯅꯦ
ꯑꯣ ꯍꯥꯎꯕꯅꯤꯅꯦꯁꯨ
ꯎꯕꯗ ꯈꯔ ꯄꯥꯝꯕꯤꯁꯦ ꯗꯨꯨꯞ ꯗꯨꯨꯞꯀ ꯂꯥꯎꯔꯒ ꯌꯥꯝ ꯕꯨꯛ ꯕꯨꯛꯀ ꯂ ꯌꯥꯝ ꯆꯥꯎꯋꯦꯕ
ꯎꯝ
ꯑꯗꯣ ꯑꯗꯨꯒꯅꯦ ꯃꯣꯏꯗꯤ ꯀꯩꯅꯣꯁꯨ ꯊꯥꯍꯧꯔꯦꯉꯣ ꯑꯦꯄꯜꯁꯨ ꯊꯥꯍꯧꯔꯦ
ꯎꯝ
ꯃ ꯄꯜ ꯍꯧꯥꯎꯗꯤꯤ ꯃꯄꯥꯟꯗꯤ ꯁꯥꯏ ꯍꯥꯏꯌꯦ ꯍꯟꯗꯛꯀꯤꯗꯤ ꯑꯝꯇ ꯄꯥꯟꯗꯦꯌꯦ ꯑꯦꯄꯜꯁꯨ ꯊꯥꯎꯔꯦ ꯑꯗꯨꯒ ꯍꯩꯅꯧꯗꯣ ꯍꯩꯅꯧꯗꯣ ꯃꯣꯏꯒꯤ ꯌꯨꯝꯒꯤ ꯑꯀꯣꯏꯕꯗꯅꯦ ꯂꯣꯏ ꯊꯥꯏꯌꯦꯕ ꯍꯥꯏꯅ ꯅꯦꯝ ꯅꯦꯝ ꯅꯦꯝꯦꯝꯕꯤꯗꯣ
ꯎꯝ
ꯍꯩꯅꯧꯗꯤ ꯂꯩꯇ꯭ꯔꯦ ꯍꯩꯅꯧ ꯄꯥꯝꯕꯤ ꯆꯥꯝꯃꯨꯛ ꯁꯨꯔꯝꯅꯤ ꯈꯪꯕ꯭ꯔꯥ ꯌꯥꯝꯗ꯭ꯔꯥ
ꯌꯥꯝꯃꯦ
ꯑꯗꯣ ꯑꯗꯨꯗꯣ ꯃꯣꯏꯒꯤ ꯅꯁꯔꯤꯒꯤ ꯃꯐꯝꯗꯒꯤꯅꯦ ꯂꯩꯔꯒ ꯊꯥꯏꯅꯦꯕ ꯑꯗꯨꯒꯅꯦ ꯍꯩꯗꯣ ꯄꯤꯠꯇ꯭ꯔꯨ ꯄꯤꯠꯇ꯭ꯔꯨ ꯄꯤꯒꯅꯦ ꯁꯤꯟꯇꯦꯛ ꯁꯤꯟꯇ꯭ꯔꯦꯛ ꯁꯤꯜꯂꯦ ꯍꯥꯏꯕ ꯃꯨꯜꯂꯐꯧ ꯁꯤꯜꯂꯦ ꯍꯥꯏꯕ ꯆꯥꯕ ꯌꯥꯗꯦ ꯍꯥꯏꯕ
ꯑꯗꯨꯝꯕꯗꯤ ꯑꯁ ꯊꯥꯗꯕꯅ ꯐꯩꯒ
ꯑꯗꯨꯗ ꯍꯥꯎꯕꯅꯦꯅ ꯂꯩꯔꯤꯅꯤ ꯀꯅꯥꯅ ꯈꯪꯕꯅꯣ ꯌꯦꯧꯅꯤ ꯃꯍꯩꯗꯣ ꯄꯥꯜꯂꯛꯑꯀꯥꯟꯗꯗꯤ ꯇꯦꯛꯁꯤꯜꯂꯦ ꯌꯦꯧꯅꯦ ꯑꯗꯨꯗꯤ ꯀꯩ ꯀꯥꯟꯅꯅꯤ ꯅꯠꯇ꯭ꯔꯥ ꯑꯗꯨꯝ ꯄꯥꯜꯂꯦ ꯑꯗꯨ ꯃꯉꯥꯏ ꯆꯥꯕꯁꯨ ꯀꯥꯟꯅꯗ꯭ꯔꯦ ꯍꯥꯏꯗꯤ ꯁꯤꯜꯂꯕꯅꯤꯅ ꯀꯃꯥꯏꯅ ꯆꯥꯗꯣꯏꯅꯣꯕ ꯁꯤꯟꯕꯗꯨꯅ ꯆꯥꯕ ꯉꯝꯗꯕꯗꯣ ꯑꯗꯨꯒꯤ ꯄꯥꯟꯕꯗꯤ ꯃꯌꯥꯝ ꯄꯥꯜꯂꯦ ꯑꯩꯉꯣꯟꯗ ꯆꯥꯕꯗꯤ ꯌꯥꯗꯦ ꯆꯥꯕ ꯌꯥꯕ ꯑꯃꯗꯤ ꯄꯥꯜꯂꯦ ꯑꯩꯅ ꯑꯩꯅ ꯑꯩꯅ ꯈꯪꯕꯗ ꯑꯩꯈꯣꯏ ꯁꯤꯗꯁꯨ ꯉꯍꯥꯟ ꯃꯃꯥꯡ ꯆꯍꯤꯗ ꯄꯤꯔꯛꯄꯗꯣ ꯃꯈꯥ ꯆꯥꯏꯀ ꯉꯥꯛꯆꯪ ꯉꯥꯡꯉꯒ ꯌꯥꯝ ꯆꯥꯎꯕꯗꯣ ꯑꯗꯨ ꯑꯃꯗꯤ ꯑꯗꯨꯗꯤ ꯑꯗꯨꯗꯤ ꯂꯩꯕ ꯅꯠꯇꯦ ꯑꯗꯨꯗꯤ ꯃꯤꯒꯤ ꯆꯥꯕꯗꯒꯤ ꯃꯤꯅ ꯆꯥꯎꯅ ꯄꯤꯔꯛꯄꯗꯒꯤ ꯑꯩ ꯍꯥꯎꯋꯤꯅꯦ ꯊꯥꯕ ꯄꯣꯠꯅꯦꯕ ꯑꯗꯨꯗꯤ ꯍꯩꯗꯣ ꯃꯁꯛ ꯈꯪꯉꯒ ꯊꯥꯕ ꯄꯣꯠꯅꯦꯕ ꯑꯗꯣ ꯃꯣꯏꯒꯤ ꯂꯩꯔ ꯊꯥꯕ ꯄꯣꯠꯇꯨꯅꯦꯕ ꯕꯦꯔꯥ ꯀꯥꯏꯁꯦ ꯂꯩꯔ ꯊꯥꯕꯗꯨ ꯑꯁ ꯆꯥꯕꯒ ꯑꯝꯇ ꯌꯥꯗꯦ ꯑꯁ ꯆꯩꯗꯤꯅꯦ ꯇꯞ ꯑꯩꯅꯅꯦ ꯄꯥꯜꯂꯝꯃꯦꯕ ꯃꯃꯥꯡ ꯆꯍꯤꯗꯀꯣ ꯑꯩꯅ ꯄꯛ ꯑꯗꯨꯃꯥꯏꯅ ꯈꯨꯠꯅ ꯄꯥꯏꯔꯡꯀꯥꯟꯗ ꯄꯦꯠ ꯄꯦꯠꯀ ꯄꯦꯠꯂꯦꯕꯀꯣ ꯑꯁꯗꯤ ꯃꯨꯜꯂꯦꯅꯦ ꯀꯥꯏꯅ ꯄꯛꯀ ꯍꯦꯛꯇ ꯍꯇꯣꯛ ꯃꯀꯣꯛ ꯈꯣꯛꯇꯣꯛ ꯆꯥꯔꯣꯏꯕ ꯈꯨꯁꯤꯟꯗꯨꯗꯤꯅꯦ ꯑꯩꯅ ꯑꯗꯨꯝ ꯂꯪꯊꯣꯛꯆꯈ꯭ꯔꯦ ꯍꯣꯏ ꯀꯗꯤ ꯈꯨꯁꯤꯟ ꯂꯥꯛꯁꯤꯅꯤ ꯑꯊꯨꯝꯕ ꯑꯃꯨꯣꯟꯕꯁꯤꯕꯅ ꯈꯜꯂꯦ
ꯑꯣ ꯑꯁꯤꯟꯕ ꯚꯦꯔꯥꯏꯇꯤꯒꯨꯝꯕ ꯑꯣꯏꯔꯛꯅꯤ ꯑꯗꯨꯝꯕꯗꯣ
ꯈꯪꯗꯦ ꯍꯩꯩꯅꯧꯁꯨ ꯄꯥꯛꯅ ꯆꯥꯎꯗꯦꯕ ꯌꯥꯝ ꯄꯤꯛꯄꯁꯨ ꯅꯠꯇꯦꯕꯀꯣ ꯑꯗꯨꯏꯁꯨ ꯑ ꯆꯥꯎꯗꯦꯕ ꯑꯁ ꯌꯥꯝ ꯁꯤꯜꯂꯤꯗꯍꯥꯟꯗꯣ ꯊꯥꯕ ꯍꯧꯅꯗꯦ ꯑꯗꯨ ꯃꯠꯊꯈ꯭ꯔꯒ ꯑꯍꯥꯎꯕ ꯑꯃꯃꯨꯛ ꯊꯥꯗꯧꯅꯤ ꯀꯩ ꯀꯥꯟꯅꯅꯤ ꯅꯠꯇ꯭ꯔꯥ ꯆꯍꯤ ꯆꯨꯞꯄ ꯑꯗꯨꯝ ꯄꯥꯅꯤ ꯑꯗꯨꯝ ꯃꯍꯩꯗꯣ ꯄꯥꯅꯤ ꯆꯥꯁꯨ ꯆꯥꯔꯣꯏ ꯑꯃꯨꯛ ꯀꯦꯟꯈꯤꯅꯤ ꯌꯥꯟꯊꯈꯤꯕꯅ ꯐꯠꯇ꯭ꯔꯣ ꯄꯥꯝꯂꯤ ꯄꯥꯝꯏꯌꯦ